ꯇꯌꯦ ꯇꯌꯦ ꯅ ꯏꯈꯣꯟ ꯌꯥ ꯅꯨꯡꯁꯤꯕꯤ ꯅꯨꯡꯁꯤꯕꯤ ꯑꯁ ꯑꯩꯗꯤ ꯅꯨꯄꯥꯒꯤ ꯃꯤꯡ ꯊꯄꯗꯨꯗ ꯅꯨꯄꯥ ꯑꯣꯏꯕ꯭ꯔꯥ ꯈꯜꯂꯒ ꯅꯨꯄꯤ ꯑꯣꯏꯔꯝꯃꯤꯅꯦ
ꯑꯗꯨ ꯑꯣꯏꯔꯖ ꯅꯨ ꯄꯥꯏ ꯍꯥꯏꯅ ꯈꯜꯂꯣ
ꯑꯩ ꯍꯣꯏ ꯅꯨꯄꯥꯅꯦ ꯈꯜꯂꯒꯦ ꯋꯥꯈꯜ ꯅꯨꯡꯉꯥꯏꯊꯣꯛꯑꯒꯦ
ꯅꯨꯄꯥꯅꯦ ꯑꯩꯒꯤ ꯈꯣꯟꯖꯦꯜꯁꯦ ꯅꯨꯄꯤꯒꯤ ꯈꯣꯟꯖꯦꯜ ꯑꯣꯏꯕꯒꯤꯅꯦ
ꯑ ꯅꯍꯥꯟ ꯑꯩ ꯍꯥꯏꯕꯗ ꯆꯨꯝꯔꯝꯃꯅꯤꯀꯣ
ꯎꯝ ꯑꯩ ꯃꯁꯛ ꯌꯥꯝ ꯐꯖꯕꯅꯦ
ꯑꯣ ꯑꯩꯁꯨ ꯑꯩꯁꯨ ꯌꯥꯝ ꯐꯖꯕꯅꯦ
ꯐꯖꯔꯝꯃꯣꯏꯅꯦ ꯅꯪꯒꯤ ꯈꯟꯖꯎꯗꯣ ꯌꯥꯝ ꯇꯥꯕ ꯅꯨꯡꯉꯥꯏ ꯋꯥ
ꯑꯗꯨꯅꯤ ꯑꯩꯈꯣꯏ ꯂꯩꯀꯥꯏꯗꯗꯤ ꯑꯩꯅ ꯑꯗꯨꯝ ꯏꯍꯦꯟ ꯍꯦꯜꯂꯤ ꯍꯥꯏꯇꯥꯔꯦ
ꯑꯗꯨ ꯑꯗꯨꯗꯤ ꯅꯨꯄꯥꯁꯤꯡꯅ ꯅꯪꯕꯨ ꯀꯩ ꯇꯥꯟ ꯇꯥꯔꯒ ꯂꯩꯔꯝꯒꯅꯦꯅꯦ ꯁ꯭ꯋꯥꯏꯗ꯭ꯔꯦ
ꯑꯦ ꯇꯥꯟꯅꯕꯗ ꯇꯥꯟꯅꯕꯗ ꯑꯩ ꯃꯄꯥꯟ ꯁꯨꯊꯣꯛ ꯊꯣꯛꯇꯦ ꯇꯥꯅꯤꯡꯕꯒꯤꯀꯣ ꯑꯁ ꯁꯛ ꯐꯖꯕꯁꯨ ꯋꯥꯏꯑꯦꯗ
ꯑ ꯌꯥꯎꯒꯅꯤ ꯚꯥꯏ ꯃꯥꯛꯁꯀ ꯅꯨꯡꯇꯤ ꯍꯥꯎꯔꯒ ꯂꯩꯒꯅꯤ ꯅꯪ
ꯀꯩꯅꯣꯅꯦ ꯌꯣꯡꯒꯤ ꯇꯨꯄꯤ ꯍꯥꯏꯅ ꯊꯥꯏꯅ ꯌꯥꯝꯅ ꯍꯥꯞꯂꯝꯝꯕꯗꯣ ꯈꯪꯕ ꯅꯠꯇ꯭ꯔꯣ
ꯈꯅꯦ ꯈꯅꯤ ꯈꯉ ꯃꯤ ꯈ ꯎꯕꯗꯣ
ꯑꯗꯨ ꯍꯥꯞꯄꯐꯥꯎ ꯑꯩꯒꯤ ꯃꯤꯠ ꯐꯖꯕꯒꯤ ꯑꯩꯒꯤ ꯃꯤꯠꯇ ꯑꯗꯨꯝ ꯌꯦꯡꯉꯤꯅꯦ
ꯅꯪꯁꯤꯗꯤꯦ
ꯑꯩꯗ ꯖ ꯑꯩꯁꯦ ꯏꯁꯥꯅ ꯏꯁꯥꯕꯨ ꯊꯥꯖꯕ ꯐꯖꯩ ꯍꯥꯏꯕꯁꯦ ꯏꯁꯥꯅ ꯌꯥꯖꯩꯌꯦꯕ
ꯍꯦ ꯀꯅꯗ꯭ꯔꯦ ꯃꯤꯁ ꯋꯥꯔꯛ ꯊꯣꯛꯈ꯭ꯔꯣ ꯅ ꯀꯟꯇꯦꯁ ꯊꯣꯛꯈ꯭ꯔꯣ
ꯑꯩ ꯅꯍꯥꯟꯁꯨ ꯑꯗꯨꯒꯨꯝꯕ ꯆꯠꯀꯦ ꯍꯥꯏꯥꯟꯅꯗꯤ ꯋꯥꯈꯜꯗꯤ ꯑꯗꯨꯝ ꯈꯜꯂꯛꯑꯦꯕꯀꯣ ꯑꯗꯨꯕꯨ ꯑꯗꯨ ꯊꯣꯛꯀꯦ ꯍꯥꯏꯔꯅ ꯂꯝꯕꯤꯁꯨ ꯊꯣꯛꯄ ꯌꯥꯗꯦꯕ ꯍꯦꯛꯇ ꯃꯤꯅ ꯍꯥꯏꯗꯤ ꯃꯣꯏꯅ ꯑꯩꯉꯣꯟꯗ ꯌꯥꯝ ꯄꯥꯝꯃꯨꯕꯒꯤꯔ ꯈꯪꯗꯦ ꯑꯩꯁꯨ ꯇꯧꯐꯝ ꯈꯪꯗ꯭ꯔꯦꯕ ꯑꯗꯨ ꯑꯁ ꯁꯛ ꯐꯖꯕꯁꯤꯁꯨ ꯋꯥꯑ ꯑꯁ ꯏꯃꯥꯟꯅꯕꯤ ꯅꯪꯁꯨ ꯎꯗꯕ ꯀꯨꯏꯔꯃꯅꯤ ꯍꯥꯏꯀꯣ
ꯕ ꯎꯗꯕ ꯀꯨꯏꯕꯒꯤ ꯍꯥꯏꯔꯛꯄꯅꯤꯅꯦ ꯐꯣꯔꯦꯟ ꯐꯣꯇꯣ ꯊꯥꯛꯄꯤꯌꯣꯅꯦ ꯌꯦꯡꯒꯦ ꯅꯪꯒꯤ ꯁꯛꯇꯣ ꯑꯩ ꯀꯥꯎꯔꯦ
ꯍꯧꯖꯤꯛꯀꯥꯟ ꯐꯣꯇꯣ ꯀꯥꯞꯄꯁꯦꯀꯣ ꯍꯥꯏꯗꯤ ꯑꯩ ꯍꯧꯖꯤꯛꯀꯥꯟ ꯑꯩꯅ ꯃꯦꯗꯤꯌꯥ ꯁꯤꯖꯤꯟꯅꯗ꯭ꯔꯦ ꯍꯥꯏꯗꯤ ꯁꯤꯖꯤꯟꯅꯔꯗꯤ ꯑꯩꯒꯤ ꯂꯥꯏꯛꯒꯨꯝꯕ ꯀꯩꯒ ꯃꯦꯟꯒꯨꯝꯕ ꯌꯥꯝꯃꯦꯕ
ꯄꯩꯁꯥ ꯇꯥꯟꯅꯕ ꯌꯥꯔꯅꯤ ꯑꯗꯨꯁꯨ
ꯇꯥꯟꯕꯗꯤ ꯌꯥꯏ ꯑꯗꯨ ꯀꯝꯄꯅꯤꯅ ꯑꯩꯉꯣꯟꯗ ꯍꯦꯛꯇ ꯐꯣꯟ ꯇꯧꯔꯛꯑꯦꯕ ꯑꯁ ꯅꯪꯁꯤꯅ ꯀꯃꯥꯏꯅ ꯇꯧꯕꯅꯣ ꯁꯦꯀꯦꯟꯗ ꯃꯤꯂꯤꯌꯟ ꯌꯥꯧꯋꯦ ꯨꯝꯕꯀꯣ ꯑꯗꯣ ꯑꯩ ꯇꯣꯛꯈ꯭ꯔꯦ ꯇꯟꯕꯒꯤ ꯍꯣꯏ ꯍꯣꯏ ꯇꯧꯒꯂꯦ ꯑꯁ
ꯌꯦꯡꯅꯤꯡꯏꯅꯦ ꯑꯗꯨ ꯑꯗꯨ ꯑꯗꯨ ꯍꯥꯏꯔꯒ ꯑꯗꯣ ꯑꯩꯒꯤ ꯈꯛꯇ ꯊꯥꯕꯌꯨꯅꯦ ꯅꯪꯒꯤ ꯐꯣꯇꯣꯗꯣ
ꯑꯁ ꯅꯪꯁꯨ ꯀꯅꯥ ꯈꯥꯡ ꯅꯨꯡꯇꯤꯒꯤ ꯀꯣꯜ ꯇꯧꯔꯛꯇꯗꯅ ꯑꯁ ꯅꯨꯄꯤꯅ ꯅꯨꯄꯤ ꯃꯁꯦꯅ ꯥꯎ ꯉꯥꯎꯕꯅꯦ ꯑꯩꯉꯣꯟꯗ
ꯑꯗꯨꯒꯤꯅꯦ ꯉꯥꯎꯕ꯭ꯔꯥ ꯌꯦꯡꯒꯤꯕ
ꯑꯁ ꯑꯩ ꯏꯁꯥ ꯏꯁꯥꯅ ꯏꯁꯥꯕꯨ ꯑꯃꯨꯛ ꯐꯖꯃꯟꯕꯒꯤꯀꯣ ꯀꯔꯤ ꯍꯥꯏꯁꯤꯅ ꯊꯥꯏꯅꯒꯤ ꯋꯥꯔꯤꯗ ꯐꯖꯕꯒꯤ ꯆꯥꯡꯗꯝꯅꯤꯉꯥꯏ ꯂꯩꯇꯦ ꯍꯥꯏꯕꯗꯣ ꯑꯗꯨ ꯑꯣꯏꯔ ꯃꯥꯜ ꯑꯗꯨ ꯑꯣꯏꯕ꯭ꯔꯥ ꯍꯥꯏꯅ ꯑꯃꯨꯛ ꯈꯜꯂꯤꯅꯦ
ꯑꯃꯨꯛ ꯈꯔ ꯊꯤꯍꯟꯅꯤꯡꯉꯥꯏ ꯅꯪꯗ ꯀꯩ ꯀꯩꯅꯣ ꯒꯊ ꯈ꯭ꯔ ꯈꯔꯅꯤ ꯉꯥꯏ ꯇꯧꯔꯅꯦ ꯑꯗꯨꯗꯤ
ꯑꯩꯁꯦ ꯃꯍꯧꯁꯥꯅ ꯃꯍꯧꯁꯥ ꯈꯨꯠꯁꯦꯝꯗ ꯐꯖꯕ ꯍꯥꯏꯕ ꯑꯣꯏꯔ ꯔꯨꯕꯅꯤꯅꯀꯣ ꯅꯨꯡꯁꯥꯅ ꯐꯧꯔꯁꯨ ꯃꯨꯗ꯭ꯔꯦꯅꯦ
ꯑꯁ ꯀ ꯂꯏ ꯀ ꯀ ꯂꯏ ꯀ ꯃꯤꯃꯤ ꯆꯥꯔꯤ
ꯑꯗꯨꯅꯦ ꯑꯩ ꯅꯍꯥꯟꯁꯨ ꯅꯨꯡꯁꯥꯗ ꯅꯨꯃꯤꯠ ꯍꯨꯝꯅꯤ ꯊꯣꯛꯑꯦ ꯑꯗꯨ ꯏꯆꯦ ꯑꯣꯏꯅ ꯃꯨꯔꯒ ꯂꯥꯛꯑꯏꯗꯤ ꯁꯨꯝ ꯉꯧꯔꯒ
ꯏꯊꯔ ꯆꯂꯅꯦ ꯑꯗꯨꯗꯤ
ꯍꯥꯥ
ꯁꯟꯁꯀ꯭ꯔꯤꯟ ꯇꯩꯗꯕꯤꯗ ꯆꯠꯂꯣꯕ
ꯑꯗꯨꯒ ꯂꯩꯗꯕ ꯀꯨꯏꯔꯦꯗ ꯑꯩꯗꯤ
ꯅꯪꯗꯤꯦ ꯑꯗꯨꯗꯤ ꯄꯩꯁꯥ ꯑ ꯀꯩ ꯍꯥꯏꯕ꯭ꯔꯥ ꯀꯦꯕꯒꯤ ꯎ ꯀꯣꯁꯃꯦꯦꯇꯛꯀꯤ ꯑ ꯄꯖ ꯄꯩꯁꯥ ꯁꯥꯅꯅꯦ ꯑꯗꯨꯗꯤ
ꯑꯁ ꯆꯪꯗ꯭ꯔꯦ ꯆꯪꯗ꯭ꯔꯦ ꯍꯥꯏꯕꯗꯤ ꯃꯍꯧꯁꯥ ꯈꯨꯠꯁꯦꯝ ꯐꯖꯕꯒꯤ ꯀꯥꯟꯅꯕ ꯍꯥꯏꯕꯁꯦ
ꯎꯝ
ꯅꯣꯏꯅ ꯂꯤꯁꯤꯡ ꯂꯤꯁꯤꯡ ꯆꯪꯕꯗꯨꯗ ꯑꯩꯅ ꯂꯨꯄꯥ ꯑꯃꯁꯨ ꯆꯪꯗꯕꯤꯗ ꯐꯖꯔꯒ ꯂꯩꯕꯁꯦ
ꯑꯁ ꯅꯪ ꯑꯣꯏꯅꯤꯡꯂꯛ ꯑꯩꯗ ꯑꯗꯨ ꯍꯥꯏꯔꯒ
ꯑꯁ ꯍꯣꯏꯅꯤ ꯐꯖꯕ ꯋꯥꯔꯤꯁꯦ ꯃꯤꯅ ꯇꯥꯔꯒ ꯅꯥꯀꯣꯡ ꯀꯃꯥꯏꯅ
ꯑ ꯃꯤ ꯃꯤ ꯑꯇꯩ ꯇꯥꯔꯒ ꯑꯁ ꯌꯦꯡꯅꯤꯡ ꯃꯣꯏꯁꯨ ꯌꯦꯡꯅꯤꯡꯉꯛꯀꯅꯤꯅꯦ ꯑꯁ ꯀꯃꯥꯏꯅ ꯑꯣꯏꯕ ꯆꯥꯠꯂ ꯐꯕꯒꯤꯔꯣ ꯊꯤꯕꯒꯤꯔꯣ ꯌꯦꯡꯅꯤꯡꯉꯒꯅꯤ
ꯑꯗꯨꯅꯦ ꯑꯩꯗꯤ ꯍꯧꯖꯤꯛꯀꯥꯟꯁꯦ ꯎꯝ ꯀꯩꯅꯣ ꯁꯤꯖꯤꯟꯅꯗ꯭ꯔꯦꯕ ꯍꯥꯏꯗꯤ ꯃꯄꯥꯟ ꯐꯥꯎ ꯊꯣꯛꯄ ꯌꯥꯗꯕ ꯑꯩꯅꯕꯨ ꯃꯦꯗꯤꯌꯥ ꯍꯥꯏꯖꯤꯟꯅꯕ ꯀꯔꯤ ꯇꯧꯔꯨꯅꯤ ꯅꯠꯇ꯭ꯔꯥ
ꯅꯪ ꯏꯕꯨꯣꯠꯒ ꯇꯗ꯭ꯔꯣ ꯑꯗꯨ
ꯑꯗꯨ ꯊꯝꯃꯦꯕ ꯃꯣꯏꯅ ꯆ ꯑꯃꯨꯛꯀ ꯉꯥꯎꯁꯤꯜꯂꯛꯄ ꯑꯩꯉꯣꯟꯗꯀꯣ
ꯅꯪꯒꯤꯁꯦ ꯃꯦꯔꯗ
ꯑꯦ ꯃꯣꯏꯅ ꯐꯥꯎ ꯑꯃꯨꯛ ꯉꯥꯎꯁꯤꯜꯂꯛꯑꯗꯤ ꯀꯅꯥ ꯊꯝꯗꯣꯏꯕ ꯅꯠꯇ꯭ꯔꯥ
ꯎꯝ ꯑꯗꯨ ꯅ ꯆꯣꯃꯦ
ꯏꯃꯥꯟꯅꯕꯤ ꯑꯃꯨꯛ ꯈꯔ ꯏꯃꯥꯟꯅꯕꯤ ꯈꯔ ꯊꯝꯃꯦꯕ
ꯎꯝ
ꯃꯣꯏꯁꯨ ꯑꯩꯉꯣꯟꯗ ꯑꯗꯨꯝ ꯏꯃꯥꯟꯅꯕꯤꯁꯤꯡꯅ ꯉꯥꯎꯋꯦ ꯑꯩꯒꯤ ꯃꯥꯏꯁꯦ ꯍꯦꯛ ꯅꯥꯜꯂꯦꯕ ꯃꯣꯏꯅꯀꯣ
ꯎꯝ ꯌꯦꯡꯕ ꯂꯈꯤꯦꯅꯦ ꯅꯪ ꯃꯁ
ꯑꯥ ꯑꯩꯕꯨ ꯍꯧꯖꯤꯛ ꯍꯧꯖꯤꯛ ꯑꯩ ꯌꯦꯡꯉꯤꯁꯦ
ꯎꯝ
ꯅꯪ ꯀꯩꯅꯣ ꯇꯧꯗꯣꯏꯅꯦ ꯄꯩꯁꯥ ꯈꯔꯗꯤ ꯆꯪꯅꯤꯀꯣ ꯑꯩꯗꯤ ꯑꯩꯉꯣꯟꯗ ꯌꯦꯡꯍꯟꯕꯁꯦ ꯀꯩꯅꯣꯅꯦ ꯂꯤꯁꯤꯡ ꯌꯥꯡꯈꯩꯒꯤ ꯃꯊꯛꯅꯦꯕ ꯄꯤꯔꯤꯁꯦ
ꯑꯩꯗ ꯋꯥꯔꯤꯔꯁꯨ ꯑꯩ ꯃꯤ ꯃꯉꯣꯟ ꯃꯤ ꯑꯇꯩꯕꯨ ꯑꯩꯉꯣꯟꯗ ꯄꯨꯔꯒ ꯂꯥꯛꯀꯦ ꯄꯩꯁꯥꯗ
ꯌꯥꯏ ꯌꯥ ꯍꯣꯏ ꯑꯗꯨ ꯀꯩꯅꯣꯗꯤ ꯅꯪꯒꯤ ꯃꯤꯠꯇꯣ ꯈꯔ ꯀꯩꯅꯣ ꯅꯨꯡꯁꯥꯗ ꯀꯩꯅꯣ ꯇꯧꯅꯤ ꯍꯥꯏꯗꯤ ꯑꯩꯁꯦ ꯌꯥꯝ ꯉꯥꯜꯂꯦꯕ ꯍꯥꯏꯕꯗꯤ ꯃꯥꯏꯗꯣ
ꯑꯁꯄ ꯍꯥꯞꯅꯤꯡꯉꯥꯏꯔꯣ
ꯄꯣꯕ ꯍꯥꯞꯇ꯭ꯔꯗꯤ ꯅꯪ ꯅꯪꯒꯤ ꯃꯤꯇꯣ ꯑꯃꯨꯛꯀ ꯔꯟ ꯆꯠꯂꯛꯀꯅꯤꯕ
ꯑꯁ ꯌꯥꯏꯅꯤ ꯑꯗꯨꯁꯨ ꯅꯪꯕꯨ ꯌꯦꯡꯕ ꯎꯕ ꯐꯔꯗꯤ ꯌꯥꯔꯦ
ꯑꯗꯨꯅꯦ ꯑꯁ ꯅꯪꯅ ꯅꯪꯅꯕ ꯍꯥꯏꯕ ꯋꯥꯗꯣ ꯑꯩꯉꯣꯟꯗꯗꯤ ꯃꯤ ꯂꯤꯁꯤꯡ ꯂꯤꯁꯤꯡꯅ ꯍꯥꯏꯔꯕꯅꯦ ꯑꯗꯨ ꯋꯥꯗꯣ ꯅꯪꯕꯨꯇꯪ ꯎꯖꯔꯗꯤ ꯀꯥꯏꯅꯀꯣ
ꯑꯁ ꯑꯗꯨꯗꯤ ꯑꯩꯁꯦ ꯊꯥꯔꯠ ꯀ꯭ꯂꯥꯁ ꯑꯣꯏꯔꯣꯏꯅꯦ
ꯑꯦ ꯅꯪꯁꯨ ꯑꯩꯅ ꯋꯥꯔꯤ ꯇꯥꯕꯗꯗꯤ ꯂꯩꯀꯥꯏꯗꯗꯤ ꯅꯪꯅ ꯈ꯭ꯋꯥꯏꯗꯩ ꯐꯖꯔꯦ ꯈꯣꯠꯂꯦ ꯍꯥꯏꯕ ꯇꯥꯏꯌꯦꯅꯦ
ꯅꯥꯟꯍꯥꯏꯕꯗ ꯇꯨ ꯀꯨꯃꯨꯗꯗꯤ ꯑꯁ ꯂꯣꯏꯔꯦ ꯃꯤ ꯑꯄꯥꯥꯡꯝꯕꯁꯤꯡꯅ ꯍꯥꯏꯔꯝꯒꯅꯤ
ꯊꯥꯏꯅ ꯑꯩꯅ ꯍꯪꯉꯦ ꯊꯥꯏꯅ ꯏꯃꯥꯟꯅꯕꯤ ꯑꯃꯗ ꯑꯁ ꯑꯗꯨꯒꯤ ꯂꯩꯀꯥꯏꯒꯤ ꯏꯃꯥꯟꯅꯕꯤꯗꯣ ꯀꯃꯥꯏꯅ ꯇꯧꯔ ꯂꯩꯕ꯭ꯔꯥ ꯈꯣꯠꯄ꯭ꯔꯥ ꯍꯥꯏꯕꯁ ꯃꯥꯗꯤ ꯊꯥꯏꯅꯗꯤ ꯑꯉꯥꯡ ꯑꯣꯏꯔꯤꯉꯩꯗ ꯈꯔ ꯊꯤꯔꯝꯃꯅꯦ
ꯂꯩꯁꯥꯕꯤ ꯃꯄꯨꯡ ꯐꯥꯔꯒ ꯃꯥꯒꯤ ꯔꯥꯁꯤꯗꯒꯤ ꯀꯔꯤꯗꯒꯤ ꯂꯣꯏꯅ ꯍꯣꯡꯉꯦ ꯌꯥꯝ ꯐꯖ ꯊꯣꯛꯈ꯭ꯔꯦ ꯈꯣꯠꯂꯦ ꯍꯥꯟꯅ ꯍꯥꯏꯌꯦꯕ
ꯑꯁ ꯑꯗꯨ ꯀꯅꯥ ꯈꯪꯅꯤꯡꯉꯦꯗꯤ ꯅꯨꯄꯤ ꯅꯪꯉꯅꯦ ꯇꯝꯃꯤꯕ ꯅꯨꯄꯤꯗꯣ
ꯑꯗꯨꯒꯤ ꯑꯁꯃ ꯑꯃ ꯃꯥ ꯃꯄꯥꯟ ꯊꯣꯛꯑꯒ ꯂꯩꯕ꯭ꯔꯥ ꯍꯥꯏꯔꯒ ꯅꯪꯁꯨ ꯄꯥꯛ ꯊꯣꯛꯇ꯭ꯔꯦ ꯍꯥꯏꯌꯦꯕ ꯄꯥꯎ ꯇꯥꯏꯌꯦꯅ
ꯑꯁ ꯍꯣꯇꯔꯦ ꯍꯟꯗꯁꯤ ꯌꯥ ꯎꯝ ꯍꯟꯗꯛꯁꯥꯏꯁ ꯊꯤꯛꯑꯦꯗ ꯃꯨꯒ ꯃꯨꯁꯤꯜꯂꯛꯑꯦ ꯌꯥꯗ꯭ꯔꯦ ꯃꯥꯏꯁꯦ ꯅꯣꯏꯁꯨ ꯅꯣꯏꯊꯣꯛꯄ
ꯃꯤꯅꯗꯤ ꯅꯪ ꯐꯖꯕꯒꯤ ꯃꯄꯥꯟ ꯊꯣꯛꯄ ꯌꯥꯗꯕꯤꯗ ꯂꯩꯌꯦ ꯈꯣꯠꯂꯦ ꯍꯥꯏꯌꯦꯕ ꯑꯩꯉꯣꯟꯗ
ꯑꯁ ꯂꯥꯟꯕ ꯄꯥꯝꯅꯦ ꯑꯗꯨꯗꯤ
ꯑꯁ ꯈꯪꯗꯦ ꯑꯔꯥꯟꯕ꯭ꯔꯥ ꯑꯆꯨꯝꯕ꯭ꯔꯥ ꯑꯗꯨꯒ
ꯁꯦꯝꯅꯤ ꯁꯦꯝꯃꯅꯦꯕ ꯐꯖ ꯇꯧꯅꯤꯡꯉꯥꯛꯀꯣ ꯋꯥꯏ ꯁꯦꯝꯃꯁꯨ
ꯎ ꯐꯖ ꯊꯣꯛꯅꯤꯡꯉꯥꯏꯁꯨꯦ ꯌꯥꯝ ꯐꯁꯨ ꯋꯥꯕ ꯑꯩꯗꯤ ꯑꯗꯨꯕꯨ ꯅꯣꯏ ꯅꯣꯏꯒꯤ ꯑꯋꯥꯕꯗꯣ ꯑꯩꯗꯤ ꯈꯪꯍꯧꯗ꯭ꯔꯦ ꯍꯥꯏꯕꯗꯤ ꯃꯍꯧꯁꯥ ꯐꯖꯕ ꯍꯥꯏꯔ
ꯑꯗꯨꯅꯦ ꯑꯗꯨ ꯏꯅꯦ ꯅꯪꯁꯨ ꯈꯪꯍꯧꯗ꯭ꯔꯦꯕ ꯄꯨꯔꯥ ꯅꯪꯗꯤ ꯑꯇꯤꯌꯥꯗ ꯐꯥꯔ ꯅꯠꯇꯦ ꯀꯩꯅꯣ
ꯎꯝ
ꯍꯥꯏꯕ ꯍꯥꯏꯅꯤꯡꯉꯥꯏ ꯂꯩꯇꯦ
ꯑꯣ ꯑ ꯆꯨꯝꯃꯤ ꯆꯨꯝꯃꯤ ꯅꯪꯅ ꯍꯥꯏꯕ ꯆꯨꯝꯃꯤ ꯑꯩꯁꯦ ꯑꯩꯒꯤ ꯐꯖꯕꯁꯨꯦ ꯆꯥꯡꯗꯝꯝꯅꯤꯉꯥꯏ ꯂꯩꯗꯤ ꯂꯩꯇꯕꯅꯤꯀꯣ
ꯑꯗꯨꯗꯤꯅꯦ ꯐꯖꯕꯒꯤ ꯍꯥꯏꯗꯤꯅ ꯂꯩꯇ꯭ꯔꯥ ꯑꯩꯁꯨ ꯑꯗꯨꯒꯤꯅꯦ ꯌꯦꯡꯅꯤꯡꯉꯦ ꯍꯥꯏꯔꯤꯗꯣ
ꯑ ꯅꯪꯁꯨ ꯐꯖꯩꯑ ꯍꯥꯏꯅ ꯌꯥꯝ ꯄꯥꯎ ꯌꯥꯝ ꯇꯥꯏꯌꯦ
ꯑꯩꯒꯤꯗꯤ ꯑꯔꯥꯟꯕ ꯄꯥꯎꯅꯦ ꯊꯥꯖꯒꯅꯨꯕ ꯍꯟꯗꯛꯁꯦ ꯑꯩ ꯌꯥꯗ꯭ꯔꯦꯕ ꯑꯁ ꯑꯁꯦ ꯃꯅꯦ
ꯑꯁ ꯅꯨꯄꯤ ꯐꯖꯕꯁꯦꯜ ꯑꯩꯗꯤ ꯑꯁ ꯑꯩꯈꯣꯏꯗ ꯉꯔꯥꯡ ꯑꯌꯨꯛꯀꯤ ꯎꯇꯤꯗꯣ
ꯎꯝ
ꯍꯧꯖꯤꯛꯁꯨ ꯑꯃꯨꯛ ꯆꯥꯈꯤꯗꯣꯏꯅꯦ ꯏꯆꯦꯅ ꯃꯤ ꯑꯅꯤꯒꯤ ꯊꯣꯡꯉꯒ ꯃꯤ ꯇꯔꯥꯔꯣꯝꯒꯤ ꯆꯐꯨꯗ ꯊꯣꯡ ꯐꯟꯅ ꯊꯣꯡꯕꯤꯌꯦꯅꯦ
ꯑꯁ ꯂꯣꯏꯔꯦ ꯑꯗꯨꯗꯤ ꯃꯤ ꯃꯔꯤꯒꯤ ꯆꯥꯡ ꯆꯥꯔꯒ ꯂꯩꯔꯣ ꯅꯪ ꯑꯗꯨꯗꯤ
ꯑꯗꯨ ꯑꯗꯨꯗꯤ ꯌꯦꯡꯉꯨꯅꯦ ꯑꯩ ꯑꯌꯨꯛꯇꯁꯨ ꯆꯥꯏꯑꯀꯣ ꯑꯌꯨꯛꯇꯁꯨ ꯆꯥꯏ ꯉꯔꯥꯡ ꯑꯌꯨꯛꯇꯁꯨ ꯆꯥꯏꯌꯦꯀꯣ ꯑꯗꯨ ꯅꯨꯡꯊꯤꯗꯁꯨ ꯆꯥꯏꯌꯦ ꯅꯨꯡꯗꯥꯡꯣ ꯆꯥꯏ ꯍꯧꯖꯤꯛꯁꯨ ꯆꯐꯨ ꯑꯃ ꯂꯩꯔꯝꯃꯤ
ꯃꯅꯥꯝꯗꯣ ꯅꯝ ꯊꯣꯛꯇ꯭ꯔꯣ ꯀꯃꯥꯏꯅ ꯇꯧꯒꯦ
ꯑꯩꯈꯣꯏꯅ ꯐ꯭ꯔꯤꯖꯇ ꯍꯥꯞꯄꯀꯣ
ꯑꯁ ꯑꯗꯨꯁꯨ ꯍꯥꯎꯔꯝꯔꯣꯏꯗ ꯃꯍꯥꯎꯗꯤ ꯆꯠꯂꯝꯒꯅꯤ
ꯑ ꯃꯍꯥꯎ ꯑꯩ ꯆꯠꯇꯅꯤꯉꯥꯏ ꯑꯩꯅ ꯀꯩꯅꯣꯝꯃ ꯇꯧꯕꯅꯤꯗ ꯃꯍꯧꯁꯥ ꯇꯥꯅꯤꯡꯉꯥꯏ ꯈꯨꯝꯖꯤꯜꯂꯤꯅꯦ
ꯅꯅꯤꯉ ꯀꯁꯦ
ꯑꯗꯨꯅꯦ ꯃꯍꯥꯎ ꯆꯠꯇꯅꯤꯉꯥꯏꯅ ꯑꯩꯅ ꯈꯨꯝꯖꯤꯟꯕ ꯍꯥꯏꯗꯤ ꯈꯨꯟꯖꯟꯗ꯭ꯔꯗꯤ ꯃꯍꯥꯎꯁꯦ ꯍꯦꯛꯇ ꯄꯥꯢ
ꯑꯣ ꯀꯥꯏ ꯆꯠꯅꯤ ꯉꯁꯤ
ꯉꯁꯤꯁꯦ ꯎꯝ ꯑꯩ ꯃꯄꯥꯟ ꯊꯣꯛꯄ ꯌꯥꯗꯕꯅꯤꯅ ꯑꯗꯨꯝ ꯊꯣꯛꯑꯣꯏꯗ ꯅꯪꯁꯨ ꯑꯗꯨꯒꯤ ꯑꯩꯉꯣꯟꯗ ꯍꯪꯒꯦ ꯍꯥꯏꯅ ꯍꯪꯉꯤꯗꯨꯕꯨ ꯁꯣꯏꯔꯣ
ꯑꯗꯨꯅꯦ ꯑꯩꯗꯣ ꯀꯥꯎꯊꯣꯛꯄ ꯍꯧꯖꯤꯛꯇ ꯁꯣꯏꯔꯦꯍꯦ
ꯅꯪꯁꯨ ꯍꯧꯖꯤꯛꯀꯥꯟ ꯊꯣꯛꯇ꯭ꯔꯦ ꯍꯥꯢ ꯑꯁ ꯑꯗꯨꯗꯤ ꯅꯪꯁꯨ ꯑꯗꯨꯝ ꯂꯩꯔꯅꯤꯅ ꯑꯗꯨꯗꯤ
ꯑꯁ ꯉꯁꯤꯁꯦ ꯊꯣꯛꯀꯦ ꯀꯃꯥꯏꯅ ꯇꯧꯒꯦ ꯍꯥꯏꯕꯗꯣ ꯌꯦꯡꯈꯤꯒꯦ
ꯑꯣ ꯑ ꯍꯣꯏ ꯍꯣꯏ ꯀꯩꯅꯣ ꯇꯧꯋ ꯑꯩꯅ ꯅꯍꯥꯟ ꯊꯥꯏꯅꯒꯤ ꯊꯥꯏꯅ ꯅꯪꯒꯤꯗꯃꯛꯇꯤ ꯀꯩꯅꯣ ꯏꯣꯡꯒꯤ ꯇꯨꯄꯤ ꯊꯥꯈꯤꯕꯗꯨꯗꯤ ꯍꯥꯞꯇ꯭ꯔꯣ
ꯃꯥꯡꯈ꯭ꯔꯦꯅꯦ ꯑꯗꯣ ꯀꯩꯊꯤ ꯊꯤꯔꯒ ꯑꯁ ꯎꯗ꯭ꯔꯦ ꯍꯥꯞꯇꯦ ꯍꯥꯞꯅꯤꯡꯕꯅꯦ
ꯑꯩ ꯃꯊꯪ ꯊꯣꯛꯄꯗꯗꯤ ꯑꯗꯨ ꯑꯃꯨꯛꯀ ꯄꯨꯔꯛꯀꯦ
ꯎ ꯍꯣꯏ ꯐꯖꯕ ꯀꯣ
ꯍꯣꯏ ꯀꯩ ꯀꯔꯤ ꯀꯂꯔ ꯑꯉꯥꯡꯕ ꯄꯥꯝꯕ꯭ꯔꯥꯅꯠꯇ
ꯑꯍꯣꯏ ꯑꯉꯥꯡꯕꯗꯣ ꯑꯉꯥꯡꯕ ꯍꯥꯏꯔꯁꯨ ꯑꯉꯥꯡꯕ ꯍꯥꯏꯔꯁꯨ ꯈꯔ ꯂꯩꯅ ꯐꯖꯕ ꯑꯉꯥꯡꯕ ꯂꯩꯅ ꯄꯨꯔꯥ ꯀꯩ ꯍꯥꯏꯖꯤꯔ ꯕ꯭ꯔꯥꯏꯠ ꯑꯣꯏꯗꯕ ꯗꯤꯞ ꯑꯣꯏꯕꯗꯣ ꯃꯦꯔꯨꯟ ꯀꯂꯔ ꯆꯠꯄꯗꯣ ꯑꯩꯉꯣꯟꯗꯗꯤ ꯑꯗꯨ ꯃꯆꯨꯅ ꯄꯛꯑꯦꯕ
ꯍꯣꯏ ꯄꯤꯔꯛꯀꯦ ꯄꯤꯔꯛꯀꯦ ꯑꯁ ꯈꯪꯉꯦꯅꯦ ꯈꯪꯉꯦ ꯁꯛ ꯐꯖꯕꯁꯤꯅꯦ ꯍꯦꯛ ꯉꯥꯡꯁꯛ ꯉꯥꯡꯉꯒ ꯍꯦꯟꯅ ꯍꯦꯟꯅ ꯐꯖꯕꯅꯦ
ꯑꯗꯨꯅꯦ ꯑꯗꯨ ꯃꯆꯨꯗ ꯑꯩꯉꯣꯟꯗ ꯌꯥꯝ ꯄꯥꯛꯄꯅꯦ ꯌꯥꯝ ꯊꯤꯅ ꯄꯥꯛꯄꯅꯦ ꯑꯗꯨꯒꯤ ꯑꯗꯨꯝ ꯃꯆꯨꯗ ꯂꯩꯗꯥꯏꯔꯛꯑꯣ ꯀꯌꯥ ꯀꯌꯥ ꯄꯤꯅꯕ꯭ꯔꯣꯅꯦ ꯑꯗꯣ
ꯑꯦ ꯌꯥꯝꯅꯗꯤ ꯇꯥꯡꯗꯦꯗ ꯆꯥꯝꯃ ꯌꯥꯡꯈꯩꯒꯤꯗꯤ ꯍꯨꯝꯁꯥꯏꯗ
ꯑꯗꯨꯗꯤ ꯌꯥꯝ ꯍꯔꯛꯑꯕꯅꯤꯅ ꯃꯆꯨ ꯑꯅꯤ ꯑꯍꯨꯝ ꯑꯅꯤ ꯑꯍꯨꯝ ꯂꯩꯔꯛꯑꯣꯅꯦ ꯑꯗꯨꯗꯤ ꯑ ꯑꯃꯅ ꯃꯦꯔꯣꯏꯟ ꯀꯂꯥ ꯑꯁꯤꯁ ꯑꯉꯥꯡꯕꯅꯦ ꯑꯃꯅ
ꯍꯪꯒꯥꯝꯄꯥꯟꯖꯨ ꯄꯨꯔꯛꯀꯦ
ꯍꯣꯏ ꯌꯥꯏ ꯑꯗꯨꯁꯨ ꯅꯪ ꯐꯖ ꯊꯣꯛꯑꯅꯤ ꯑꯗꯨꯁꯨ
ꯑꯗꯨꯒ ꯍꯣꯏ ꯅꯨꯃꯤꯠ ꯂꯩꯒꯤ ꯀꯂꯔ ꯅꯨꯃꯤꯠꯂꯒꯤ
ꯄꯀꯅꯤꯍꯦ ꯑꯗꯨꯗꯤ
ꯍꯣꯏ
ꯄꯥꯝꯃꯦꯗꯨ ꯀꯨꯝꯕ ꯃꯆꯁꯨꯗ ꯍꯥꯏꯔꯤꯑꯌꯦ
ꯍꯣꯏ ꯅꯪ ꯑꯩꯉꯣꯟꯗꯁꯨ ꯊꯥꯏꯅ ꯑꯩꯁꯦ ꯈꯪꯗꯦ ꯃꯍꯧꯁꯥꯗꯒꯤ ꯑꯁꯦꯡꯕꯒꯤ ꯋꯥꯔꯤꯗꯀꯣ ꯀꯂꯔꯁꯦ ꯑꯌꯥꯛꯄ ꯌꯥꯝ ꯄꯥꯝꯕꯅꯦ ꯀꯃꯥꯏꯅ ꯇꯧꯕꯅꯣ ꯈꯪꯗꯦ
ꯐꯖ ꯑꯩꯅ ꯑꯗꯣ
ꯑꯩꯅ ꯑꯩꯅ ꯀꯩꯅꯣꯝꯃꯗ ꯑꯩꯒꯤ ꯀꯩꯅꯣ ꯖꯣꯒꯤꯡ ꯑꯃ ꯌꯥꯝꯅ ꯀꯥꯂꯔ ꯃꯆꯨ ꯌꯥꯝ ꯊꯣꯛꯄ ꯍꯥꯞꯄꯗ ꯎꯕ꯭ꯔꯣ
ꯎꯝ ꯍꯣꯏ ꯍꯣꯏ ꯍꯣꯏ
ꯑꯗꯨꯒꯨꯝꯕꯗꯣ ꯑꯃꯨꯛ ꯂꯩ ꯑꯗꯨꯒꯨꯝꯕꯗ ꯑꯃꯨꯛ ꯂꯩꯒꯦ ꯈꯜꯂꯤꯅꯦ ꯑꯩ
ꯌꯥꯝ ꯄꯥꯛꯑ ꯋꯥ ꯅꯪ ꯋꯥꯟꯅ ꯑꯗꯨꯒ ꯀꯕ ꯀꯜꯂꯅꯤꯣ ꯃꯆꯕꯨꯗ ꯑꯃꯃꯨ ꯀ ꯂꯒꯤ ꯊ
ꯑꯗꯨ ꯑꯗꯨꯝ ꯍꯥꯏꯗꯤ ꯃꯤꯅ ꯄ ꯑꯩꯗꯤ ꯀꯩꯅꯣ ꯐꯤꯔꯣꯜꯒꯨꯝꯕ ꯈꯟꯕ ꯆꯠꯄꯗꯤꯀꯣ ꯃꯤꯅ ꯄꯥꯝꯗꯕꯤ ꯊꯝꯍꯧꯕꯗꯣ ꯑꯩꯅ ꯑꯩꯅ ꯈ꯭ꯋꯥꯏꯗ ꯄꯥꯝꯕ ꯑꯣꯏꯔꯝꯃꯦꯕ
ꯑꯗꯨ ꯅꯪꯒꯤ ꯄꯥꯛꯄꯅꯤꯒ ꯅꯪꯒꯤ ꯄꯛꯄꯒꯤꯗꯤꯅꯦꯕ ꯑꯗꯨꯝ ꯃꯤ ꯑꯇꯇꯩꯕꯨꯗꯤꯉ ꯃꯣꯏ ꯃꯉꯣꯟꯗ ꯄꯛꯇꯕꯒꯤ ꯑꯗꯨꯝ ꯊꯝꯕꯅꯦꯕ ꯅꯪꯗꯤ ꯑꯗꯨꯝ ꯍꯥꯏ ꯑꯩꯁꯦ ꯀꯩ ꯍꯥꯏꯗꯅ ꯁꯦꯠꯄ ꯈꯨꯗꯤꯡ ꯄꯛꯄꯒꯤ ꯑꯣꯏꯔꯝꯒꯅꯦꯕ ꯑꯗꯨꯒꯤ
ꯅꯠꯇꯦ ꯅꯠꯇꯦ ꯑꯩꯅ ꯀꯣ ꯈꯔ ꯃꯆꯨ ꯍꯥꯏꯗꯤ ꯑꯩꯁꯦ ꯉꯁꯥꯏꯗꯒꯤꯗꯤ ꯑꯩ ꯉꯧꯋꯦ ꯉꯧꯋꯦ ꯍꯥꯏꯗ꯭ꯔꯥ ꯋꯥꯈꯜ ꯅꯨꯡꯉꯥꯏꯇꯕꯒꯤ ꯍꯥꯏꯌꯦꯅꯦ ꯑꯩꯁꯨ ꯃꯨꯏꯅꯦ
ꯉꯧꯋꯤ ꯍꯥꯏꯁꯦꯡꯕꯅ ꯀꯩꯅꯣ ꯌꯥꯝ ꯉꯧꯔꯒ ꯀꯩꯅꯣ ꯃꯨ ꯍꯣꯏ ꯍꯥꯏꯅꯤꯡꯉꯥꯏ ꯂꯩꯇꯩꯩꯅꯪꯉꯕꯨꯗꯤ
ꯅꯪꯅ ꯑꯗꯨꯃꯥꯏꯅ ꯑꯩꯁꯦ ꯃꯨꯕꯒꯤ ꯀꯂꯔ ꯑꯗꯨꯝ ꯃꯆꯨ ꯑꯃꯁꯦ ꯍꯦꯛ ꯍꯦꯛꯇ ꯉꯍꯟꯊꯣꯛꯄ